ꯍꯂꯣ
ꯇꯧꯔꯝꯃꯤꯅꯣ
ꯀꯩꯁꯨꯝ ꯇꯧꯗꯌꯦ ꯁꯨꯝ ꯂꯩꯔꯝꯕꯅꯦ ꯅꯪꯗꯤ ꯀꯩꯗꯧꯔꯝꯃꯤꯅꯣ
ꯑꯩꯁꯦ ꯅꯨꯃꯤꯠ ꯇꯥꯁꯜꯂꯛꯄꯁꯤꯗꯅꯦ ꯍꯥꯏꯕꯗꯤ ꯆꯥꯛ ꯊꯣꯡꯒꯠꯄ ꯍꯧꯒꯦ ꯑꯗꯒꯤ ꯏꯟꯁꯥꯡꯁꯨ ꯁꯦꯝꯒꯦꯅ ꯇꯧꯔꯝꯃꯤꯅꯦ ꯅꯣꯏꯒꯤꯗꯤ ꯆꯥꯛ ꯌꯦꯟꯁꯥꯡ ꯊꯣꯡꯈ꯭ꯔꯕꯣ ꯀꯃꯥꯏꯅ ꯇꯧꯔꯒꯦ
ꯑꯩꯈꯣꯏꯒꯤꯁꯦ ꯊꯣꯡꯕ ꯍꯧꯈ꯭ꯔꯕ ꯃꯥꯜꯂꯦ ꯀꯔꯤ ꯌꯦꯟꯁꯥꯡ ꯊꯣꯡꯗꯣꯏꯅꯣ ꯅꯪꯕꯣ
ꯑꯩꯁꯦ ꯍꯥꯏꯗꯤ ꯉꯁꯥ ꯑꯌꯨꯛꯁꯨ ꯑꯩꯈꯣꯏꯗ ꯑꯉꯥꯡ ꯈꯔ ꯂꯥꯛꯇꯨꯅ ꯌꯦꯟ ꯊꯣꯡꯉꯒ ꯆꯥꯔꯦꯕ ꯑꯗꯨꯗꯨꯅ ꯍꯥꯏꯗꯤ ꯑꯌꯨꯛꯁꯨ ꯊꯥꯎ ꯆꯁꯤꯜꯂꯕꯅꯤꯅ ꯅꯨꯃꯤꯗꯥꯡꯁꯤꯗꯤ ꯑꯆꯝꯕ ꯑꯃ ꯆꯥꯒꯦꯅ ꯁꯧꯒ꯭ꯔꯤ ꯑꯃ ꯊꯣꯡꯒꯦꯅ ꯇꯧꯔꯤꯌꯦ ꯑꯗꯨꯒ ꯉꯁꯥꯏ ꯑꯌꯨꯛꯀꯤ ꯂꯩꯕ ꯏꯟꯁꯥꯡ ꯈꯔꯗꯨꯒ ꯑꯗꯨꯝ ꯉꯥꯔꯨ ꯑꯣꯏꯍꯜꯂꯒ ꯑꯗꯨꯝ ꯆꯥꯔꯒꯦꯅ ꯇꯧꯕꯅꯤ
ꯎꯝ
ꯑꯣ ꯅꯣꯏꯒꯤꯗꯤ ꯉꯁꯥꯏ ꯑꯌꯨ ꯀꯩ ꯏꯟꯁꯥꯡ ꯆꯥꯒꯦ
ꯑꯩꯈꯣꯏꯒꯤꯗꯤ ꯉꯁꯥꯏꯗꯣ ꯏꯔꯣꯟꯕ ꯀꯥꯡꯒꯧꯅ ꯁꯥꯏꯌꯦ
ꯎꯝ
ꯎꯝ ꯅꯪ ꯅꯣꯏꯒꯤꯗꯤ ꯍꯥꯏꯗꯤ ꯁꯧꯒ꯭ꯔꯤ ꯆꯪꯕ ꯑꯗꯨꯝ ꯊꯣꯡꯉꯗꯣꯏꯔꯣ ꯑꯇꯩ ꯀꯩꯁꯨꯝ ꯊꯣꯡꯉꯔꯣꯏꯗ꯭ꯔꯥ
ꯍꯣꯏ ꯍꯥꯏꯗꯤ ꯎ ꯁꯧꯒ꯭ꯔꯤꯁꯦ ꯑꯃ ꯊꯣꯡꯉꯒꯦ ꯑꯗꯨꯒ ꯉꯁꯥꯏ ꯑꯩꯅ ꯏꯟꯁꯥꯡ ꯂꯩ ꯍꯥꯏꯕꯗꯣ ꯑꯌꯨꯛꯀꯤ ꯑꯗꯨꯗꯨꯒ ꯆꯥꯔꯒꯦ ꯑꯗꯣ ꯃꯣꯔꯣꯛꯄꯨꯗꯤ ꯈꯔ ꯃꯦꯠꯀꯅꯤꯑ ꯍꯥꯏꯗꯤ ꯁꯧꯒꯤ ꯊꯣꯡꯉꯝꯅꯤꯅ ꯃꯣꯔꯠ ꯃꯦꯞꯄ ꯑꯃ ꯀꯩ ꯑꯃ ꯌꯥꯎꯗ꯭ꯔꯒꯗꯤ ꯅꯨꯡꯉꯥꯏꯔꯔꯣꯏꯗꯅ ꯑꯗꯨꯅꯦ ꯑꯩꯁꯨ ꯁꯧꯒ꯭ꯔꯤꯗꯣ ꯅꯣꯏꯒꯤꯗꯤ ꯏꯤꯡꯒꯣꯜꯗꯨꯕꯨ ꯀꯩꯀꯩ ꯍꯥꯏꯗꯤ ꯁꯧꯒ꯭ꯔꯤꯒ ꯄꯥꯟꯕ꯭ꯔꯣ
ꯑꯥ ꯄꯥꯜꯂꯦ ꯀꯕ꯭ꯔꯤꯒꯨꯝꯕ ꯑꯗꯒꯤ ꯆꯅꯤꯒꯨꯝꯕ ꯑꯗꯒꯤ ꯍꯋꯥꯏꯒꯨꯝꯕ ꯈꯔ ꯄꯥꯂꯦ
ꯑꯣ ꯑꯩꯈꯣꯏꯒꯤꯁꯨꯅꯦ ꯁꯧꯕꯤꯁꯦ ꯌꯥꯝ ꯀꯟꯅ ꯄꯥꯟꯕꯕꯨꯗꯤ ꯅꯠꯇꯦ ꯑꯗꯨꯏꯁꯨ ꯉꯍꯥꯟ ꯅꯨꯡꯋꯥꯥꯏ ꯑꯩꯈꯣꯏ ꯁꯧꯤ ꯑꯅꯧꯕ ꯊꯣꯛꯂꯛꯄꯩꯀꯥꯟꯗꯣ ꯑꯗꯨꯗ ꯑꯩꯈꯣꯏ ꯃꯔꯥ ꯌꯥꯎꯕ ꯑꯗꯨꯒ ꯁꯧꯒ꯭ꯔꯤ ꯄꯥꯝꯕꯤ ꯃꯆꯥ ꯄꯣꯛꯑ ꯄꯣꯛꯑꯒ ꯌꯣꯟꯕꯗꯣ ꯕꯖꯥꯔꯗ ꯑꯗꯨꯗꯣ ꯂꯩꯍꯧꯕꯒꯤ ꯃꯔꯥ ꯄꯥꯝꯕꯤꯗꯣ ꯑꯩꯈꯣꯏ ꯎ ꯃꯅꯥꯗꯣ ꯊꯥꯖꯤꯜꯂ ꯊꯥꯍꯧꯕꯗꯨꯅꯅꯦ ꯃꯅꯥ ꯃꯉꯥ ꯇꯔꯥ ꯑꯃ ꯀꯩꯅꯣ ꯇꯧꯔꯦ ꯍꯧꯋꯦ ꯑꯗꯨꯗꯨꯅ ꯑꯗꯨꯝ ꯍꯥꯏꯗꯤ ꯑꯩꯈꯣꯏꯒꯤꯗꯤ ꯃꯤ ꯁꯨꯨ ꯄꯥꯛꯅ ꯌꯥꯝꯕꯁꯨ ꯅꯠꯇꯕꯅꯤꯅ ꯑꯗꯨꯝ ꯍꯥꯏꯗꯤ ꯁꯤꯅ ꯑꯗꯨꯝ ꯆꯥꯔꯥ ꯑꯗꯨꯝ ꯅꯣꯡ ꯅꯤꯅꯤ ꯅꯣꯡ ꯅꯤꯅꯤ ꯂꯩꯔꯒ ꯑꯗꯨꯝ ꯆꯥꯕ ꯌꯥꯏ
ꯑꯗꯣ ꯅꯣꯏ ꯍꯧꯖꯤꯛ ꯀꯣꯂꯦꯖ ꯀꯩꯀꯥ ꯆꯠꯅꯔꯤꯕꯣ
ꯑꯁ ꯑꯩꯈꯣꯏꯒꯤ ꯀꯣꯂꯦꯖꯇꯣ ꯑꯩꯅ ꯉꯥꯏꯍꯥꯃꯨꯛ ꯁꯨꯅꯨꯅ ꯍꯥꯏꯕ ꯑꯩꯈꯣꯏ ꯑꯩꯈꯣꯏꯒꯤ ꯑꯍꯟ ꯁꯦꯅꯤꯌꯥꯔꯁꯤꯡꯒꯤ ꯍꯧꯖꯤꯛ ꯑꯦꯛꯖꯥꯝ ꯇꯧꯔꯤ ꯍꯥꯏꯕꯗꯣ ꯑꯗꯨꯗꯨꯅꯅꯦ ꯍꯧꯖꯤꯛ ꯑꯗꯨꯝ ꯁꯨꯇꯤꯁꯨ ꯊꯥꯔꯤꯌꯦ ꯑꯩꯈꯣꯏ ꯞ ꯇꯇꯥ ꯑꯃꯃꯨꯛꯀ ꯂꯩꯔꯒꯗꯤ ꯀꯥꯔꯗꯧꯕ ꯃꯥꯜꯂꯦ ꯅꯣꯏ ꯑꯦꯛꯖꯥꯝꯁꯦ ꯍꯞꯇꯥ ꯑꯃꯨ ꯋꯥꯠꯂꯤꯕ
ꯑꯗꯣ ꯃꯣꯏꯒꯤ ꯅꯍꯥꯟ ꯑꯦꯛꯖꯥꯝꯗꯣ ꯃꯤꯣꯏꯅꯗꯤ ꯌꯩꯊꯣꯛꯑꯦ ꯍꯥꯏꯕ꯭ꯔꯥ ꯀꯩꯅꯣ ꯃꯣꯏꯁꯨ ꯍꯥꯏꯅ ꯑꯗꯨꯝ ꯇꯧꯍꯧ
ꯑ ꯑꯗꯣ ꯎ ꯍꯥꯏꯗꯤ ꯑ ꯅꯨꯃꯤꯠ ꯅꯤꯅꯤ ꯍꯨꯝꯅꯤ ꯑꯃꯨꯛ ꯌꯩꯊꯣꯛꯑꯦꯅꯅꯦ ꯍꯥꯏꯌꯦ ꯑꯗꯨꯗꯨꯒꯤ ꯅꯨꯃꯤꯠ ꯅꯤꯅꯤ ꯍꯨꯝꯅꯤ ꯑꯃꯁꯨ ꯑꯃꯨꯛ ꯆꯣꯟꯊꯔꯦꯕ ꯑꯗꯨꯅꯦ ꯑꯗꯣ ꯑꯁ ꯃꯣꯏꯒꯤ ꯑꯦꯛꯖꯥꯝꯗꯣ ꯂꯣꯏꯕꯗꯒꯤꯗꯤ ꯍꯦꯛ ꯀꯥꯕꯒꯗꯤ ꯑꯗꯨꯝ ꯈꯔ ꯂꯩꯔꯒ ꯑꯩꯈꯣꯏꯒꯤꯁꯨ ꯑꯗꯨꯝ ꯇꯧꯁꯦꯅ ꯍꯥꯏꯔꯛꯑꯅꯤ ꯇꯧꯔꯤꯁꯦ
ꯑꯗꯣ ꯅꯪꯒꯤꯁꯨ ꯍꯥꯏꯗꯤ ꯏ ꯊꯦꯡꯁꯨ ꯊꯦꯡꯅꯔꯦ ꯇꯟꯗꯅꯣ ꯍꯥꯏꯒꯤ ꯑꯣꯏꯅꯗꯤ
ꯎꯝ ꯅꯪ ꯅꯪꯕꯨ ꯂꯣꯛꯀ ꯊꯣꯡꯕ꯭ꯔꯣ ꯈꯣꯡꯅꯥꯎ ꯅꯨꯡꯉꯥꯏꯇꯕ꯭ꯔꯣ ꯂꯣꯛ ꯈꯨꯔꯤꯗꯨꯕꯣ
ꯁꯟꯇ ꯇꯥꯎꯗꯦꯗ
ꯎꯝ ꯑꯁ ꯑꯩꯗꯤꯅꯦ ꯉꯔꯥꯡ ꯅꯍꯥꯟꯇ ꯐꯔꯛꯈꯤꯗ ꯉꯥꯏꯔꯤꯌꯦ ꯂꯣꯛ ꯈꯨꯗꯅꯅꯦ ꯂꯣꯛ ꯊꯨꯡꯗꯅ ꯐꯅ ꯀꯨꯏꯅ ꯀꯨꯜꯂꯒ ꯂꯩꯔꯨꯔꯦ ꯑꯗꯨꯅ ꯁꯥꯁꯦ ꯐꯒꯠꯂꯛꯄꯒꯤ ꯍꯧꯖꯤꯛꯁꯦ ꯆꯥꯅꯤꯡ ꯊꯛꯅꯤꯡꯕꯁꯦ ꯀꯟꯅ ꯐꯥꯎꯔꯦ ꯑꯗꯨꯅꯅꯦ ꯑꯁ ꯆꯥꯅꯤꯡ ꯆꯥꯅꯤꯡꯕꯁꯦ ꯆꯥꯍꯧꯔꯕꯅꯦ ꯍꯧꯖꯤꯛꯇꯤ
ꯑꯗꯣ ꯑꯃ ꯏꯪꯅ ꯍꯥꯃꯣ ꯑꯃ ꯎꯁꯣꯏ ꯎꯇꯤ ꯊꯣꯡꯕꯒꯤ ꯑꯃ ꯍꯥꯏꯒꯦꯅ ꯍꯥꯏꯔꯝꯕꯗꯣ
ꯎꯝ
ꯑꯗꯨꯗꯣ ꯍꯥꯏꯗꯤ ꯍꯧꯆ ꯅꯤꯡꯁꯤꯡꯉꯤꯀꯥꯟꯁꯤꯗ ꯑꯝꯇ ꯍꯥꯏꯔꯛꯎꯅꯦ
ꯑꯣ ꯇꯤꯁꯦ ꯑꯁ ꯑꯩꯁꯨ ꯄꯥꯛꯅꯕꯨꯗꯤ ꯍꯩꯕꯕꯨꯗꯤ ꯅꯠꯇꯦꯗ ꯑꯗꯣ ꯑꯗꯨꯝ ꯑꯩꯣꯏ ꯏꯆꯝ ꯆꯝꯅ ꯍꯥꯏꯗꯤ ꯎ ꯑꯁꯣꯏꯗꯣ ꯁꯣꯏꯗꯣꯛꯑꯒ ꯅꯨꯃꯤꯗꯥꯡꯗ ꯂꯩꯔꯒꯗꯤ ꯅꯨꯃꯤꯗꯥꯡꯗ ꯊꯣꯏꯇꯣꯛꯑꯒ ꯊꯅꯂꯝꯝꯃꯒ ꯑꯌꯨꯛꯇ ꯊꯣꯡꯕꯁꯤꯅꯗꯤ ꯑꯗꯨꯝ ꯐꯕꯅꯦꯕ ꯑꯗꯣ ꯑꯗꯨꯝ ꯅꯪꯗ꯭ꯔꯗꯤ ꯑꯗꯨꯝ ꯑꯌꯨꯛꯇ ꯑꯗꯨꯝ ꯁꯣꯏꯔꯁꯨ ꯍꯥꯏꯗꯤ ꯄꯨꯡ ꯑꯅꯤ ꯑꯍꯨꯝꯃꯨꯛꯑꯗꯤ ꯈꯔ ꯃꯥꯡꯖꯧꯅꯅ ꯁꯣꯏꯗꯣꯛꯑꯒꯅꯦ ꯇꯤꯡꯉꯒ ꯊꯝꯃꯣ ꯑꯗꯨꯗꯨꯒ ꯍꯋꯥꯏ ꯃꯪꯒꯜ ꯑꯄꯣꯛꯄ ꯀꯩꯀꯩꯗꯣ ꯍꯥꯏꯗꯤ ꯎꯁꯣꯏꯗꯨꯅꯦ ꯍꯋꯥꯏ ꯃꯪꯒꯜ ꯑꯄꯣꯛꯄ ꯀꯩꯀꯥꯗꯨꯅꯦ ꯑꯗꯩ ꯃꯔꯣꯏ ꯈꯤꯇꯪ ꯑꯃ ꯍꯥꯞꯄꯒ ꯑꯔꯤꯕꯣꯀꯨꯝꯕ ꯈꯔ ꯍꯥꯞꯄꯒ ꯑꯗꯒꯤ ꯑ ꯆꯦꯡ ꯈꯨꯌꯥ ꯑꯃꯗꯣ ꯑꯗꯩ ꯑꯗꯨꯝ ꯘꯤꯒꯨꯝꯕ ꯊꯥꯎꯒꯨꯝꯕ ꯈꯤꯇꯪ ꯇꯣꯠꯂꯒ ꯍꯥꯞꯆꯤꯜꯂꯦꯗꯅ ꯑꯗꯨꯗꯨꯒ ꯑꯗꯨꯝ ꯁꯣꯗꯥ ꯄꯩꯀꯥ ꯀꯩꯀꯥ ꯍꯥꯞꯄꯅꯤ ꯑꯗꯒꯤ ꯁꯤꯡ ꯈꯔ ꯃꯆꯦꯠ ꯑꯃꯅꯤ ꯁꯨꯝ ꯃꯅ ꯅꯨꯡꯁꯤꯠꯅꯕ ꯍꯥꯞꯄꯒ ꯃꯣꯏꯁꯦ ꯀꯥꯝꯊꯣꯛ ꯍꯥꯡꯊꯣꯛꯑꯅꯤꯗꯅ ꯑꯅꯤꯔꯛ ꯀꯨꯝꯕꯇꯪ ꯀꯥꯝꯃꯣ ꯑꯗꯨꯗꯨꯒ ꯑꯗꯨꯝ ꯍꯥꯡꯇꯣꯛꯑꯒ ꯁꯤꯡ ꯑꯁꯥꯕꯗꯨꯅ ꯃꯍꯤ ꯍꯩꯖꯤꯜꯂꯨ ꯌꯥꯒꯗꯕ ꯆꯥꯡꯗꯣ ꯌꯦꯡꯉꯒ ꯑꯗꯨꯗꯨꯒ ꯃꯔꯣꯏ ꯅꯥꯀꯨꯞꯄꯤ ꯑꯗꯒꯤ ꯃꯔꯣꯏꯅ ꯄꯥꯄꯤ ꯀꯩ ꯍꯥꯏꯗꯤ ꯃꯔꯣꯏ ꯃꯔꯥꯡ ꯈꯔꯗꯣ ꯑꯗꯨꯝ ꯀꯩꯅꯣ ꯇꯧꯁꯜꯂꯣ ꯁꯣꯛ ꯇꯧꯁꯜꯂꯣ ꯊꯥꯎꯗ ꯑꯗꯨꯗꯨꯒ ꯁꯣꯛꯇꯣ ꯍꯩꯖꯤꯜꯂꯒ ꯑꯗꯨꯝ ꯑꯣꯠꯈꯥꯏꯔꯒ ꯍꯥꯏꯗꯤ ꯊꯨꯝ ꯀꯩꯀꯩ ꯆꯥꯅꯕ ꯆꯥꯡꯒꯤ ꯑꯗꯨꯝ ꯍꯥꯞꯄꯒ ꯑꯗꯨꯝ ꯌꯥꯔꯦ ꯍꯥꯏꯗꯤ ꯑꯗꯨꯝ ꯂꯥꯏꯕꯅꯤꯗ ꯎꯇꯤ ꯊꯣꯡꯕꯁꯦ ꯍꯥꯏꯗꯤ ꯀꯩꯁꯨ ꯌꯥꯝ ꯀꯟꯅ ꯈꯨꯠ ꯆꯪꯕ ꯄꯣꯠ ꯑꯣꯏꯗꯕꯅꯦꯕ ꯁꯨꯝ ꯊꯣꯡꯉꯒꯗꯤ ꯑꯩ ꯑꯩꯁꯨ ꯅꯍꯋꯥꯏ ꯊꯣꯡꯗ꯭ꯔꯤꯀꯥꯟꯗꯗꯤ ꯍꯥꯏꯗꯤ ꯌꯥꯝ ꯂꯨꯕꯣꯏ ꯀꯟꯅꯤꯡꯉꯝꯃꯦ ꯑꯗꯣ ꯍꯧꯖꯤ ꯍꯧꯖꯤꯛꯇꯤ ꯑꯗꯨꯝ ꯊꯣꯡꯉꯕꯅꯤꯅꯅꯦ ꯀꯩꯁꯨꯝꯕꯨꯈꯠꯂꯛꯇ꯭ꯔꯦꯔ
ꯑꯣ ꯑꯗꯣ ꯅꯣꯏꯒꯤ ꯉꯍꯥꯟꯋꯥꯏ ꯍꯧꯗꯣꯡ ꯀꯩꯀꯥ ꯂꯩꯕꯗꯣ ꯑꯗꯣ ꯍꯧꯗꯣꯡ ꯃꯆꯥ ꯀꯩꯀꯥ ꯀꯣꯛꯑꯕꯣ
ꯍꯧꯗꯣꯡ ꯃꯆꯥꯁꯦ ꯍꯥꯏꯗꯤ ꯑꯩꯈꯣꯏꯒꯤ ꯍꯥꯟꯅ ꯃꯄꯤꯁꯤꯡ ꯂꯩꯔꯝꯕ ꯍꯥꯏꯗꯤ ꯀꯣꯛꯄ ꯌꯥꯕ ꯃꯄꯤꯁꯤꯡ ꯂꯩꯔꯝꯕꯗꯨꯗꯤ ꯈꯔ ꯆꯠꯈꯤꯕꯗꯒꯤ ꯈꯔ ꯍꯜꯂꯛꯇ ꯑꯗꯒꯤ ꯃꯤꯅ ꯈꯔ ꯍꯥꯠꯇꯣꯛꯄꯤ ꯈꯣꯠꯄꯤ ꯇꯧꯔꯒ ꯑꯗꯒꯤ ꯅꯥꯔꯒꯒꯨꯝꯕ ꯑꯗꯨꯝ ꯁꯤꯈꯤꯕ ꯈꯣꯠꯈꯤꯕ ꯇꯧꯕꯅꯤꯅꯅꯦ ꯃꯆꯥ ꯀꯣꯛꯄ ꯌꯥꯕꯒꯤ ꯆꯥꯡꯒꯤ ꯃꯄꯤꯗꯤ ꯑ ꯑꯃꯝꯇ ꯂꯩꯇ꯭ꯔꯦ ꯑꯗꯨꯒ ꯑꯩꯈꯣꯏꯒꯤ ꯎꯝ ꯑꯃꯣ ꯑꯃꯁꯨ ꯑꯩꯈꯣꯏꯒꯤ ꯅꯍꯥꯟꯋꯥꯏ ꯃꯥꯅ ꯀꯣꯛꯑꯝꯕꯒꯤ ꯈꯔ ꯈꯔ ꯆꯥꯎꯈꯠꯂꯛꯄꯒꯤ ꯇꯥꯏꯃꯤꯡꯗꯣ ꯑꯗꯨꯕꯨꯗꯤ ꯂꯩꯌꯦ ꯑꯗꯨꯒ ꯍꯥꯏꯗꯤ ꯍꯧꯖꯤꯛ ꯍꯧꯖꯤꯛ ꯀꯣꯛꯄ ꯑꯅꯧꯕꯗꯤ ꯂꯩꯇ꯭ꯔꯤꯌꯦ
ꯑꯣ ꯑꯩꯁꯦ ꯍꯥꯏꯗꯤ ꯑꯩꯈꯣꯏꯒꯤ ꯏꯃꯨꯡꯁꯦ ꯎꯆꯤꯒꯨꯝꯕꯀꯥꯁꯦ ꯈꯔ ꯂꯩꯌꯦꯕ ꯑ ꯇ ꯌꯥꯝ ꯅ ꯍꯤꯟꯖꯤꯟꯗ꯭ꯔꯤꯀꯥꯟꯗ ꯍꯧꯗꯣꯡ ꯃꯆꯥ ꯑꯃꯁꯨꯡ ꯄꯥꯝꯕ ꯑꯗꯨꯒꯤ ꯍꯪꯉꯛꯄꯅꯤ
ꯑꯣ ꯑꯗꯨ ꯑꯩ ꯍꯥꯏꯗꯤ ꯑꯩꯈꯣꯏꯒꯤ ꯊꯪꯅꯕꯗ ꯀꯩꯗ ꯑꯩꯈꯣꯏ ꯏꯣꯆꯥꯈꯣꯏꯒꯤꯗꯤ ꯍꯧꯧꯗꯣꯡꯒ ꯁꯨꯝ ꯂꯩꯅꯕꯅꯦꯕ ꯃꯄꯤ ꯑꯗꯣ ꯃꯣꯏꯒꯤ ꯀꯩꯒꯤ ꯑꯗꯨꯝ ꯀꯣꯛ ꯈꯔ ꯍꯪꯕꯤꯔꯛꯀꯦ ꯅꯪ ꯄꯥꯝꯃꯒꯗꯤ
ꯍꯣꯏ
ꯑꯗꯣ ꯑꯩꯁꯦ ꯅꯪꯉꯣꯟꯗꯅꯦ ꯑꯁ ꯀꯩꯅꯣꯝꯇ ꯍꯪꯉꯦ ꯇꯧꯔꯝꯅꯦ ꯅꯪꯗꯤ ꯍꯥꯏꯗꯤ ꯃꯔꯣꯏꯒ ꯕꯣꯔꯤꯒ ꯊꯣꯡꯕꯗꯣ ꯌꯥꯝ ꯊꯣꯡꯒꯜꯂꯤꯗꯅ ꯅꯥꯀꯨꯞꯄꯤꯒ ꯕꯣꯔꯤ ꯃꯩꯇꯩ ꯕꯣꯔꯤꯒ ꯊꯣꯡꯕꯗꯣ ꯑꯗꯣ ꯑꯩꯁꯦ ꯍꯌꯦꯡ ꯊꯣꯡꯒꯦꯅꯦ ꯑꯩꯗꯅ ꯀꯨꯞꯄꯤꯒ ꯕꯣꯔꯤꯒꯗꯤ ꯈꯔ ꯂꯩꯁꯜꯂꯨꯔꯦꯕ ꯑꯗꯨꯒꯅꯦ ꯊꯣꯡꯕꯁꯦ ꯍꯥꯏꯗꯤ ꯁꯨꯝ ꯍꯩꯕꯨꯗꯤ ꯍꯅꯦ ꯑꯗꯨ ꯑꯣꯏꯔꯒꯁꯨ ꯅꯪꯅ ꯌꯥꯝ ꯇꯣꯏꯅ ꯊꯣꯡꯕ ꯑꯣꯏꯕꯅꯤꯅꯦ ꯅꯪꯉꯣꯟꯗ ꯍꯪꯅꯤꯡꯉꯦꯅ ꯆ ꯑꯗꯨꯨꯒꯤꯅꯦ ꯊꯣꯏꯅ ꯑꯩꯅ ꯍꯧꯖꯤꯛꯁꯦ ꯆꯥꯛ ꯊꯣꯡꯉꯁꯨ ꯑꯗꯨꯝ ꯅꯪꯉꯣꯟ ꯇꯧꯔꯛꯏꯁꯦ ꯑꯗꯣ ꯅꯪ ꯑꯝꯛꯇꯪ ꯍꯥꯏꯔꯛꯀꯦꯔꯣ ꯍꯌꯦꯡ ꯑꯌꯨꯛꯁꯦ ꯑꯃꯝꯇ ꯊꯣꯡꯒꯦ ꯇꯧꯕꯅꯦ
ꯎꯝ ꯑꯗꯨꯗꯣ ꯍꯥꯏꯗꯤ ꯑ ꯕꯣꯔꯤꯒ ꯕꯗꯥꯝꯒꯨꯝꯕ ꯑꯗꯒꯤ ꯊꯥꯡꯖꯤꯡꯒꯨꯝꯕ ꯍꯥꯞꯄꯁꯨ ꯌꯥꯏ ꯑꯗꯣ ꯑꯩꯈꯣꯏꯅ ꯕꯣꯗꯤꯒꯨꯝꯕ ꯕꯗꯥꯝꯒꯨꯝꯕ ꯑꯃꯗꯤ ꯍꯥꯟꯅ ꯉꯥꯎꯊꯣꯛꯑ ꯑꯅꯤ ꯊꯥꯎꯗ ꯀꯩꯁꯨꯨꯝꯃ ꯇꯧꯗ꯭ꯔꯤꯀꯥꯟꯗ ꯍꯥꯟꯅ ꯇꯥꯎꯊꯣꯛꯑꯒ
ꯑꯣ ꯑꯩꯈꯣꯏꯒꯤ ꯍꯥꯏꯗꯤ ꯕꯣꯔꯤ ꯀꯩꯅꯣꯁꯦ ꯁꯤꯗ ꯕꯣꯔꯤꯒꯤ ꯃꯩꯇꯩ ꯕꯣꯔꯤ ꯃꯇꯨꯝꯁꯦ ꯎꯝ
ꯑꯗꯨꯗꯣ ꯍꯥꯟꯅ ꯇꯥꯎꯊꯣꯛꯑꯒ ꯊꯝꯃꯅꯤ ꯍꯥꯏꯗꯤ ꯕꯣꯔꯤ ꯀꯥꯏꯗꯅꯕꯔ ꯇ ꯀ ꯗꯥꯝꯗꯨꯁꯨ ꯑꯗꯨ ꯇꯧꯔꯤꯀꯥꯟꯗ ꯇꯧꯍꯧꯔꯅꯤ ꯑꯗꯩꯗꯤ ꯑꯗꯨꯗ ꯂꯣꯏꯕꯗꯩꯗꯤ ꯑꯗꯨꯝ ꯑꯩꯈꯣꯏꯅ ꯊꯣꯡꯅꯕ ꯇꯦꯖꯄꯇꯥ ꯃꯅꯥꯗ ꯍꯥꯟꯅ ꯉꯧꯔꯅꯤ ꯑꯗꯒꯤ ꯇꯤꯜꯍꯧ ꯇꯤꯜꯍꯧꯒꯨꯝꯕ ꯑꯗꯒꯤ ꯆꯪꯉꯝ ꯈꯖꯤꯛ ꯈꯛꯇꯪ ꯍꯥꯞꯄꯅꯤ ꯑꯗꯨꯒ ꯃꯔꯣꯏ ꯅꯥꯀꯨꯞꯄꯤꯅ ꯍꯦꯟꯅ ꯌꯥꯝꯅ ꯍꯥꯞꯇꯣꯏꯅꯤꯅ ꯅꯥꯀꯨꯞꯄꯤꯗꯣ ꯑꯗꯨꯝ ꯍꯥꯞꯆꯤꯜꯂꯒ ꯉꯧꯕꯤꯔꯅꯤ ꯑꯗꯨꯗꯨꯒ ꯑꯗꯨꯝ ꯑꯩꯈꯣꯏꯅ ꯊꯥꯡꯖꯤꯡꯒꯨꯝꯕ ꯀꯩꯀꯥ ꯍꯥꯞꯅꯤꯡꯉꯁꯨ ꯑꯗꯨꯝ ꯍꯥꯞꯄꯒ ꯑꯗꯨꯝ ꯉꯧꯔꯅꯤ ꯑꯗꯨꯗꯨꯒ ꯑꯂꯨꯒꯨꯝꯕꯁꯨ ꯈꯔ ꯑꯗꯨꯝ ꯍꯥꯞꯆꯤꯜꯂꯅꯤ ꯣ ꯑꯗꯨꯒ ꯊꯥꯎ ꯉꯧꯕ ꯀꯥꯟꯗ ꯈꯥꯃꯦꯟ ꯑꯁꯤꯟꯕ ꯈꯔ ꯍꯥꯞꯀꯅꯤ ꯑꯗꯨꯗꯨꯒ ꯑꯗꯨꯃꯥꯏꯅ ꯇꯧꯔꯀꯥꯟꯗ ꯃꯍꯤ ꯍꯥꯞꯄꯒ ꯊꯣꯡꯉꯀꯥꯟꯗ ꯃꯨꯜꯂꯦ ꯊꯥꯡꯗꯥꯏꯔꯝꯗꯥꯏ ꯌꯥꯧꯔꯦ ꯍꯥꯏꯔꯀꯥꯟꯗ ꯕꯣꯔꯤ ꯑꯗꯒꯤ ꯉꯁꯥꯏꯒꯤ ꯕꯗꯥꯡꯒꯗꯣ ꯆꯥꯏꯁꯤꯜꯂꯅꯤꯗꯅ ꯑꯗꯣ ꯑꯗꯨꯃꯥꯏꯅ ꯑꯗꯨꯝ ꯊꯣꯡꯉꯦ ꯑꯩꯅ ꯊꯣꯡꯕ ꯀꯥꯟꯗꯗꯤ ꯑꯗꯨꯝ ꯃꯤ ꯃꯥꯒꯤ ꯃꯥꯒꯤ ꯑꯄꯥꯝ ꯑꯄꯥꯝꯕꯅꯦ ꯍꯥꯏ ꯁꯦꯕꯣꯠꯀ ꯑꯣꯏꯅ ꯊꯣꯡꯉꯒ ꯆꯥꯕ ꯃꯤꯁꯨ ꯂꯩꯗꯅ ꯑꯗꯨꯗꯤ ꯍꯥꯏꯗꯤ ꯃꯥꯅ ꯃꯥꯅ ꯄꯥꯝꯖꯕ ꯃꯑꯣꯡꯗ ꯊꯣꯡꯖꯕꯅꯦ ꯑꯗꯣ ꯑꯩꯅ ꯊꯣꯡꯕ ꯀꯥꯟꯗ ꯑꯗꯨꯃꯥꯏꯅ ꯍꯥꯞꯄꯦ ꯑꯗꯣ ꯑꯗꯨ ꯊꯣꯡꯕ ꯀꯥꯟꯗ ꯃꯣꯔꯣꯛ ꯑꯇꯦꯛꯄꯒꯨꯝꯕ ꯍꯥꯞꯄꯁꯨ ꯌꯥꯏꯑꯕ ꯃꯣꯔꯣꯛ ꯑꯇꯦꯛꯄꯗꯣ ꯍꯥꯏꯗꯤ ꯇꯪꯈꯥꯏ ꯇꯪꯈꯥꯏ ꯁꯣꯏꯁꯤꯜꯂꯒꯀꯣ
ꯑꯗꯨ ꯅꯣꯏꯒꯤ ꯀꯩꯅꯣꯗꯣ ꯄꯥꯟꯕ꯭ꯔꯕ ꯑꯩꯈꯣꯏꯒꯤ ꯀꯥꯡꯍꯧ ꯑꯃ ꯄꯥꯟꯅꯅ ꯑꯩꯈꯣꯏꯒꯤ ꯀꯩꯅꯣꯃ ꯁꯤꯡꯒꯤ ꯁꯤꯡꯒꯤ ꯑꯩꯈꯣꯏꯒꯤ ꯃꯎꯗꯣ ꯑꯗꯨꯃꯥꯏꯅ ꯇꯧꯕ ꯀꯥꯡꯍꯧ ꯑꯃ ꯄꯥꯟꯅ ꯑꯃ ꯄꯥꯟꯕꯗꯣ ꯄꯥꯟꯕ꯭ꯔꯕ ꯅꯣꯏꯗꯥꯏꯗ
ꯀꯥꯡꯍꯣ ꯃꯄꯥꯟꯁꯦ ꯑꯩꯈꯣꯏꯗꯗꯤ ꯎꯗꯦ ꯑꯗꯣ ꯑꯩꯈꯣꯏ ꯑꯗꯨꯋꯥꯏꯗ ꯄꯥꯟꯅꯕ꯭ꯔꯗꯤ ꯈꯪꯗꯦꯅꯦ ꯑꯩꯈꯣꯏꯒꯤ ꯑꯣꯏꯅꯗꯤ ꯍꯥꯏꯕꯗꯤ ꯄꯥꯜꯂꯝꯃꯦ ꯑꯗꯨꯗꯨꯒ ꯍꯧꯖꯤꯛ ꯛꯇꯤ ꯍꯥꯏꯗꯤ ꯎꯝ ꯄꯥꯟꯗꯔꯦꯕ
ꯑꯣ ꯑꯗꯣ ꯑꯩꯁꯦ ꯍꯥꯏꯗꯤ ꯎ ꯂꯣꯛꯁꯨ ꯊꯣꯡꯉꯕꯅꯤꯅꯅꯦ ꯐꯔꯛꯄꯒꯤ ꯑꯩꯈꯣꯏꯒꯤ ꯑꯗꯨꯗꯣ ꯑꯩꯈꯣꯏꯒꯤ ꯅꯥꯕꯒꯨꯝꯕ ꯐꯔꯛꯄ ꯑꯗꯒꯤ ꯂꯣꯛ ꯂꯩꯍꯧ ꯇꯧꯕꯒꯤ ꯆꯤꯟ ꯂꯩꯈꯥꯕ ꯀꯥꯟꯁꯦ ꯁꯨꯝ ꯀꯥꯟꯗ ꯑꯗꯨꯗꯣ ꯑꯗꯩ ꯑꯩꯈꯣꯏ ꯎ ꯃꯣꯔꯣꯛ ꯑꯇꯦꯛꯄꯒ ꯑꯗꯒꯤ ꯑꯩꯈꯣꯏ ꯉꯝꯖꯔꯒꯗꯤ ꯑꯩꯈꯣꯏ ꯉꯥꯃꯨ ꯂꯩꯔꯧꯗꯣ ꯂꯧꯔꯒꯅꯤ ꯈꯪꯗꯦ ꯑꯗꯒꯤ ꯑꯉꯧꯕ ꯑꯇꯦꯛꯄꯅꯉꯧꯕꯗ ꯑꯣꯏꯔꯁꯨ ꯑꯗꯨꯃꯥꯏꯅ ꯇꯧꯔꯒ ꯎ ꯃꯣꯔꯣꯛꯀ ꯃꯣꯔꯣꯛ ꯁꯥꯅ ꯃꯦꯠꯂꯒ ꯆꯥꯕꯗꯣ ꯍꯣꯏ ꯂꯣꯛꯁꯨ ꯑꯗꯨꯝ ꯐꯩꯌꯦꯅ ꯇꯥꯏ ꯑꯗꯒꯤ ꯁꯨꯝ ꯑꯩꯈꯣꯏ ꯆꯤꯜꯂꯁꯦ ꯂꯣꯛ ꯀꯩꯀꯩ ꯊꯨꯝꯕꯒꯤ ꯃꯍꯥꯎ ꯈꯪꯗꯕ ꯐꯛꯆꯟꯕꯒꯨꯝꯕꯁꯦ ꯁꯤꯁꯨ ꯐꯩꯌꯦꯅ ꯍꯥꯏꯌꯦꯕ
ꯎꯝ
ꯍꯒꯦ ꯆꯦ ꯁꯨꯝ ꯊꯥꯖꯅꯤꯡꯕ ꯑꯗꯨꯝꯕꯁꯦ ꯑꯗꯣ ꯆꯥꯔꯒꯨꯝꯕ ꯂꯩꯔꯒꯁꯨ ꯑꯗꯨꯝ ꯄꯥꯝꯕ ꯍꯥꯏꯇꯥꯔꯦ ꯑꯗꯣ ꯅꯪ ꯍꯥꯏꯐꯦꯠ ꯁꯨꯝ ꯍꯥꯏꯗꯤ ꯅꯣꯏꯒꯤ ꯑꯅꯛꯄꯗ ꯌꯥꯝ ꯂꯥꯏ ꯂꯥꯛꯛꯇ꯭ꯔꯕꯤꯗ ꯂꯩꯔꯒꯗꯤ ꯑꯗꯨꯝ ꯅꯉꯣꯟꯗ ꯄꯥꯎ ꯍꯥꯏꯔꯛꯑꯣ
ꯍꯣꯏ ꯌꯥꯏꯌꯦꯦ ꯑꯩ ꯍꯪꯉꯛꯀꯦ ꯑꯗ ꯑꯗꯣ ꯑꯩꯈꯣꯏꯁꯨ ꯍꯥꯟꯅ ꯄꯥꯟꯅꯤ ꯄꯥꯜꯂꯝꯃꯦꯕ ꯑꯗꯨꯗꯨꯒ ꯃꯥꯗꯣ ꯍꯥꯏꯗꯤ ꯏꯁꯤꯡ ꯆꯥꯎꯁꯤꯜꯂꯛꯄ ꯀꯥꯟꯗ ꯃꯈꯣꯡ ꯀꯥꯟꯗ ꯄꯆꯔ